ꯅꯪꯕꯨ ꯋꯥꯔꯕꯣ ꯑꯗꯨꯗ ꯂꯦꯞꯂꯒ ꯂꯩꯕꯗꯨ
ꯌꯥꯝ ꯋꯥꯔꯦ ꯈꯣꯡꯒꯁꯦ ꯌꯥꯗ꯭ꯔꯦꯥ ꯑꯗꯨ ꯑꯣꯏꯔꯁꯨ ꯀꯥꯏꯗꯦꯗ ꯋꯥꯔꯦ ꯄꯩꯁꯥꯅꯦ ꯄꯩꯁꯥ ꯏꯕꯦꯝꯃ
ꯋꯥꯔꯁꯨ ꯍꯥꯟꯅ ꯉꯥꯏꯃꯤꯟꯅꯔꯁꯦꯀꯣ ꯃꯊꯪꯗꯗꯤ ꯑꯩꯅ ꯂꯦꯞꯀꯦ ꯑꯃꯨꯛ
ꯄꯩꯁꯥꯅꯦ ꯄꯩꯁꯥꯅꯦ ꯀꯥꯏꯗ ꯁꯨꯃꯥꯏꯅ ꯂꯩꯕꯁꯦ ꯀꯥ ꯃꯅꯨꯡꯗꯗꯤ ꯌꯥꯝ ꯁꯥꯗ꯭ꯔꯥ
ꯀꯥ ꯃꯅꯨꯡꯗ ꯌꯥꯝꯅ ꯁꯣꯔ ꯐꯨꯟꯒꯦ ꯇꯧꯋꯦ ꯏꯕꯦꯝꯃꯥ ꯌꯥꯝ ꯁꯥꯞꯃꯟꯕꯒꯤ
ꯑꯗꯨꯒꯤꯅꯦ ꯑꯩ ꯃꯄꯥꯟꯗ ꯂꯩꯔꯤꯁꯦ
ꯑꯥꯆꯨꯀꯤꯔꯣ ꯑꯗꯨꯒꯤꯔꯣ ꯑꯁ ꯌꯥꯝ ꯁꯥꯗ꯭ꯔꯥ
ꯊꯛꯀꯀꯥ ꯑꯗꯨꯒꯤꯅꯦ ꯑꯩꯅ ꯉꯁꯥꯏ ꯉꯁꯥꯏꯗꯒꯤ ꯍꯧꯅꯅꯣ ꯃꯄꯥꯟ ꯊꯣꯛꯣꯛꯑꯣ ꯃꯄꯥꯟ ꯊꯣꯛꯣꯛꯑꯣ ꯑꯇꯤꯌꯥ ꯌꯦꯡꯉꯣ ꯑꯇꯤꯌꯥ ꯌꯦꯡꯕ ꯌꯥꯝ ꯅꯨꯡꯉꯥꯏꯌꯦꯒ
ꯑꯗꯨ ꯑꯩꯅ ꯍꯥꯏꯕꯗꯨꯣ ꯑꯩ ꯃꯄꯥꯟ ꯊꯣꯛ ꯗꯤ ꯑꯩ ꯍꯪꯉꯣꯏꯒ ꯋꯥꯔꯤ ꯁꯥꯔꯅꯤ ꯅꯪꯒ ꯁꯥꯔꯔꯣꯏ
ꯍꯪꯉꯣꯏ ꯈꯣꯏꯗ ꯅꯔꯨꯛ ꯑꯣꯏꯍꯜꯂꯣ
ꯍꯪꯉꯣꯏꯒꯤ ꯋꯥꯔꯤ ꯑꯃꯗ ꯍꯥꯏꯌꯣ
ꯋꯥꯔꯤ ꯁꯥꯟꯅꯕꯁꯦ
ꯎꯝ
ꯑꯗꯨꯝ ꯍꯟꯖꯤꯟ ꯍꯟꯖꯤꯟꯅ ꯋꯥ ꯑꯃꯗ ꯑꯗꯨꯝ ꯍꯟꯖꯤꯟ ꯍꯟꯖꯤꯟꯅ ꯆꯠꯄꯁꯦ ꯌꯥꯗꯕꯅꯦꯕ
ꯌꯥꯗꯕ꯭ꯔꯣ ꯑꯗꯨꯗꯤ ꯀꯔꯤ ꯋꯥꯔꯤ ꯁꯥꯁ ꯦ ꯍꯥꯏꯕ꯭ꯔꯣ ꯅꯪꯗꯤ ꯑꯗꯨꯗꯤ ꯍꯌꯦꯡꯗꯤ ꯀꯔꯤ ꯀꯔꯤ ꯊꯕꯛ ꯇꯧꯅꯤ
ꯍꯌꯦꯡꯒꯤꯁꯦ ꯑꯩꯁꯨ ꯈꯜꯂꯤꯅꯦ ꯀꯔꯤ ꯀꯔꯤ ꯇꯧꯁꯤꯔꯥꯅ ꯉꯁꯤꯁꯦ ꯌꯥꯝ ꯋꯥꯔꯕ ꯃꯄꯥꯟ ꯊꯣꯛꯅꯕꯒꯤ
ꯑꯗꯦ ꯑꯃꯨꯛ ꯆꯨꯝꯊꯣꯛꯑꯣꯅ
ꯑꯗꯣ ꯇꯨꯝꯕꯁꯨ ꯌꯥꯈꯤꯔꯣꯏꯅꯦ ꯑꯩ ꯕꯣꯜ ꯌꯦꯡꯗꯣꯏꯅꯦ
ꯑꯁ ꯌꯥꯝꯅ ꯅꯨꯡꯉꯥꯏꯕ ꯋꯥꯔꯤꯅꯦꯗ ꯑꯗꯨꯗꯤ ꯅꯒꯤꯁꯦ ꯑꯗꯨ ꯌꯦꯡꯒ ꯇꯧꯔꯝꯒꯅꯤ ꯍꯧꯖꯤꯛꯀꯥꯟ ꯃꯇꯝ ꯂꯩꯕ ꯀꯥꯟꯗ ꯌꯦꯡꯗ꯭ꯔꯗꯤ ꯅꯪꯅ ꯇꯣꯉꯅ ꯌꯦꯡꯒꯦ ꯍꯥꯏꯕꯅꯣ
ꯑꯗꯨꯅꯦ ꯃꯇꯝ ꯃꯇꯝꯅ ꯇꯧꯔꯤꯅꯦ
ꯃꯇꯝ ꯃꯇꯝꯅ ꯇꯧꯔꯤꯅꯤ ꯂꯩꯗ꯭ꯔꯥ
ꯅ ꯃꯅ
ꯂꯩꯅ ꯌꯥꯝ
ꯎꯝ
ꯑꯗꯨ ꯅꯪꯗꯤ ꯈ꯭ꯋꯥꯏꯗꯒꯤ ꯃꯐꯝꯁꯦ ꯅꯪ ꯑꯃꯨꯛꯣꯡ ꯅꯣꯡ ꯆꯨꯕ ꯄꯥꯝꯃꯦ ꯑꯃꯨꯛ ꯍꯩꯈ꯭ꯔꯦ ꯑꯗꯨꯏ ꯅꯪꯁꯦ ꯈ꯭ꯋꯥꯏꯗꯒꯤ ꯀꯤꯕꯁꯦ ꯀꯔꯤ ꯑꯣꯏꯒꯅꯤ
ꯀꯤꯕ
ꯍꯣꯏꯈꯤꯕ
ꯄꯨꯟꯁꯤꯗ ꯅꯤꯡ ꯊꯨꯡꯗꯕꯁꯦ ꯑꯩꯅ ꯈ꯭ꯋꯥꯏꯗꯒꯤ ꯀꯤꯖꯦ ꯅꯨꯄꯥꯅ ꯊꯥꯗꯣꯛꯄꯤꯕꯁꯨ ꯀꯔꯤꯝꯇ ꯀꯤꯖꯗꯦ ꯑꯩ ꯑꯗꯨꯒꯨꯝꯕ ꯀꯔꯤꯝꯇ ꯀꯤꯖꯗꯦ
ꯑꯣ ꯅꯨꯄꯥꯅ ꯊꯥꯗꯣꯛꯄꯤꯔꯁꯨ ꯀꯤꯗꯦ
ꯀꯗꯦ
ꯀꯩꯒꯤꯅꯣ ꯑꯗꯨꯗꯤ ꯍꯥꯏꯔꯛꯑꯣ ꯑꯗꯨ꯭ꯔꯣ
ꯍꯥꯏꯗꯤ ꯑꯗꯨꯝ ꯁꯤꯔ ꯅꯨꯄꯥ ꯅꯨꯄꯤꯗꯤ ꯄꯨꯟꯁꯤꯗ ꯑꯗꯨꯝ ꯂꯥꯛꯈꯤꯗꯣꯏꯅꯦ ꯑꯃ ꯂꯥꯛꯇ꯭ꯔꯁꯨ ꯃ ꯑꯗꯨꯝ ꯂꯥꯛꯈꯤꯗꯣꯏꯅꯦ ꯄꯨꯟꯁꯤꯗ ꯅꯤꯡꯊꯨꯡꯗꯕ ꯍꯥꯏꯁꯦ ꯁꯦ ꯅꯤꯡꯊꯨꯡꯗꯕ ꯍꯥꯏꯕꯕꯨ ꯀꯩ ꯍꯥꯏꯁꯦ ꯑꯩꯒꯤ ꯑꯩꯅ ꯇꯧꯒꯦ ꯑꯉꯥꯡꯗꯒꯤ ꯍꯧꯅ ꯇꯧꯒꯦꯅ ꯈꯜꯂꯝꯕꯗꯣ ꯑꯗꯨ ꯌꯥꯝꯎ ꯉꯝꯗ꯭ꯔꯗꯤ ꯍꯣꯏ ꯑꯗꯨ ꯌꯥꯎ ꯉꯝꯗ꯭ꯔꯗꯤ ꯑꯗꯨꯗꯣ ꯀꯤꯑꯕ
ꯑꯗꯨꯅꯦ ꯅꯪꯅ ꯍꯥꯏꯕꯒꯨꯝꯅ ꯃꯤꯗꯤ ꯂꯥꯛꯀꯅꯤ ꯆꯠꯄꯁꯨ ꯂꯩꯒꯅꯤ ꯃꯤꯠ ꯂꯣꯏꯅꯃꯛ ꯑꯩꯈꯣꯏꯒꯤꯗ ꯑꯗꯨꯝ ꯂꯩꯒꯅꯤ ꯍꯥꯏꯕꯗꯤ ꯂꯩꯗꯦꯅꯀꯣ
ꯍꯣꯏ
ꯑꯗꯨꯒꯤ ꯑꯩꯈꯣꯏꯁꯨ ꯍꯣꯏ ꯍꯥꯏꯕꯗꯨ ꯇꯝꯒꯗꯧꯕꯅꯤ ꯑꯗꯨꯕꯨ ꯅꯪꯅ ꯍꯥꯏꯕꯒꯨꯝ ꯄꯨꯟꯁꯤꯗ ꯅꯤꯡ ꯊꯨꯡꯗꯕꯁꯦ ꯌꯥꯝꯅ ꯋꯥꯏ ꯑꯗꯨ ꯊꯣꯟ ꯇꯣꯏꯔꯅꯤꯗ ꯍꯪꯉꯣꯏꯁꯨ ꯃꯈꯣꯟꯗꯣ ꯀꯌꯥꯃꯨꯛꯀꯁꯨ ꯈꯣꯡꯕ꯭ꯔꯥ ꯀꯨ
ꯇꯧꯕꯅꯦ ꯇꯧꯕꯅꯦ ꯎꯄꯥꯏ ꯂꯩꯇ꯭ꯔꯕꯅꯦ
ꯌꯥꯝ ꯗꯟꯗ꯭ꯔꯥ ꯐꯤꯠ ꯌꯥꯝꯅ ꯇꯦꯛꯇ꯭ꯔꯥ ꯑꯗꯨ ꯑꯣꯏꯔꯁꯨ ꯀꯥꯏꯗꯦꯣ
ꯀꯥꯏꯒꯦ ꯀꯥꯏꯒꯦ ꯑꯦ ꯄꯛꯅꯝ ꯆꯥꯅꯤꯡꯅꯦꯦ
ꯅꯪꯁꯦ ꯑꯗꯨꯝ ꯄꯨꯡꯆꯥꯥ ꯆꯥꯅꯤꯡꯉꯦ
ꯑꯩꯗꯤꯦ ꯄꯪꯆꯥꯥ ꯥꯅꯤꯁꯅꯦꯦ ꯆꯤꯟꯁꯦ ꯆꯤꯟꯁꯦ ꯂꯦꯞꯄ ꯅꯥꯏꯅꯦꯦ ꯑꯩ ꯉꯥꯡꯗ꯭ꯔꯗꯤꯅꯦ ꯆꯥꯅꯤ ꯆꯥꯗ꯭ꯔꯗꯤꯅꯦ ꯇꯨꯝꯅꯤ ꯁꯤ ꯍꯨꯝꯗ ꯈꯛꯇꯅꯦ ꯑꯩꯅ ꯇꯧꯔꯤꯁꯦ
ꯑꯣ ꯑꯗꯨꯗꯤ ꯆꯥꯒꯅꯤ ꯇꯨꯝꯒꯅꯤ ꯉꯥꯡꯒꯅꯤ ꯁꯤꯅꯤꯅꯦ ꯄꯨꯟꯁꯤꯁꯦ
ꯏ ꯍꯣꯏ ꯄꯨꯟꯁꯤꯁꯦ ꯑꯩꯒꯤ ꯆꯤꯟꯒꯤ ꯄꯨꯟꯁꯤꯁꯦ ꯁꯤꯅꯦ
ꯍꯣꯏ ꯑꯩꯅ ꯍꯥꯏꯉꯤꯁꯦ ꯑꯩ ꯑꯉꯥꯡ ꯑꯣꯏꯔꯤꯕ ꯃꯇꯝꯗꯀꯣ ꯑꯩꯁꯦ ꯌꯥꯝꯅ ꯂꯣꯏꯔꯝꯃꯦꯕ
ꯑꯥ
ꯍꯧꯖꯤꯛꯀꯥꯟꯁꯨ ꯑꯩ ꯌꯥꯝ ꯀꯪꯉꯛꯑꯦ ꯍꯥꯏꯕꯗꯤ ꯅꯠꯇꯦ ꯑꯗꯨꯕꯨ ꯌꯦꯡꯉꯗꯤ ꯀꯪꯈ꯭ꯔꯕꯅꯦꯕꯀꯣ ꯑꯉꯥꯡ ꯑꯣꯏꯔꯤꯕꯀꯥꯟꯁꯦ ꯍꯥꯏꯔꯗꯤ ꯆꯍꯤ ꯍꯣꯏ ꯆꯍꯤꯗꯤ ꯀꯥꯎꯈ꯭ꯔꯦ ꯑꯗꯨꯕꯨ ꯑꯗꯨꯝ ꯑꯩꯅ ꯅꯣꯏꯔꯝꯃꯦꯕꯀꯣ ꯑꯩꯁꯨ ꯑꯗꯨꯃꯥꯏꯅ ꯅꯣꯏꯕ ꯃꯇꯝꯗ ꯆꯥꯛ ꯍꯦꯛ ꯆꯥꯕ ꯂꯣꯏꯔꯁꯨ ꯆꯥꯛ ꯌꯥꯝ ꯂꯥꯝꯒꯅꯤ ꯆꯥꯛ ꯆꯥꯛꯁꯦ ꯆꯥꯛ ꯍꯦꯛ ꯆꯥꯔꯅꯤ ꯑꯃꯨꯛ ꯇꯨꯝꯈ꯭ꯔꯅꯤ ꯍꯧꯒꯠꯀꯅꯤ ꯑꯃꯨꯛ ꯆꯥꯒꯅꯤ ꯑꯃꯨꯛ ꯇꯨꯝꯒꯅꯤ ꯑꯗꯨꯃꯥꯏꯅ ꯇꯧꯕꯗꯨ ꯌꯥꯝꯅ ꯅꯣꯏꯈ꯭ꯔꯕꯀꯣ ꯑꯗꯨꯒꯤ ꯑꯩꯁꯦ ꯀꯪꯍꯟꯗꯕ ꯌꯥꯔꯔꯣꯏ ꯍꯥꯏꯔꯒ ꯍꯧꯖꯤꯛꯇꯤ ꯆꯥꯛ ꯍꯦꯛ ꯆꯥꯔꯕ ꯆꯥꯛꯁꯨ ꯌꯥꯝ ꯆꯥꯗ꯭ꯔꯦꯕꯀꯣ ꯑꯗꯨꯒ ꯍꯣꯏ ꯇꯨꯝꯕꯗꯤ ꯇꯨꯝꯃꯦ ꯑꯗꯨꯕꯨ ꯑꯩꯅ ꯈꯪꯉꯦꯅꯀꯣ ꯍꯥꯏꯗꯤ ꯑꯣ ꯑꯩ ꯉꯁꯥꯏꯗꯨꯣ ꯆꯥꯛ ꯌꯥꯝ ꯆꯥꯗꯦ ꯑꯗꯨꯗꯤ ꯑꯩ ꯇꯨꯝꯕ ꯌꯥꯒꯅꯤꯗ ꯆꯥꯛ ꯇꯣꯛꯈꯔꯒ ꯄꯨꯡ ꯑꯃꯒꯨꯝꯕ ꯂꯩꯔꯦ ꯀꯥꯏꯗꯦ ꯇꯨꯝꯒꯦ ꯍꯥꯏꯅ ꯑꯩꯁꯨ ꯈꯪꯈ꯭ꯔꯦꯅ ꯀꯣ ꯑꯗꯨꯕꯨ ꯑꯩ ꯌꯥꯝꯅ ꯅꯣꯏꯕ ꯃꯇꯝꯗꯗꯤ ꯇꯨꯒꯨꯝꯕꯗꯨꯣ ꯈꯪꯗꯕ ꯃꯇꯝ ꯃꯇꯝꯗꯨ ꯑꯣꯏꯕ
ꯑꯥ ꯑꯗꯨꯒꯨꯝ ꯍꯣꯏ ꯃꯇꯝ ꯃꯇꯝ ꯂꯩꯕꯅꯦ ꯍꯧꯖꯤꯛꯇꯤ ꯂꯩꯁꯥ ꯐꯔꯕꯅꯤꯅꯅꯦ ꯏꯕꯦꯝꯃꯥ
ꯑꯗꯨꯅꯤ
ꯑꯗꯨꯅ ꯂꯩꯁꯥ ꯐꯅꯤꯅ ꯀꯌꯥ ꯈꯪ ꯅꯨꯄꯥꯅ ꯌꯦꯡꯕꯤꯗ꯭ꯔꯗꯤ ꯍꯥꯏꯕ ꯋꯥꯈꯜꯁꯨ ꯊꯣꯛꯀꯦꯗꯅ
ꯑꯗꯨ ꯑꯗꯨꯃꯥꯏ ꯈꯟꯗꯦꯗ ꯆꯥꯅꯤꯡꯕ ꯆꯥꯒꯅꯤꯅ ꯅꯨꯄꯥꯒꯤꯗꯃꯛ ꯍꯤꯡꯕ ꯅꯠꯇꯦꯗ ꯑꯩꯗꯤ
ꯑꯗꯨꯅꯦ ꯑꯗꯨꯅꯦ ꯑꯗꯨꯒꯨꯝꯕ ꯋꯥꯗꯨꯅꯦ ꯑꯩꯅ ꯇꯥꯅꯤꯡꯉꯤꯗ
ꯑ ꯆꯥꯅꯤꯡꯉꯗꯤ ꯆꯥꯒꯅꯤ ꯇꯨꯝꯅꯤꯡꯉꯗꯤ ꯇꯨꯝꯒꯅꯤ ꯅꯨꯄꯥꯅ ꯑꯩꯉꯣꯟꯗ ꯄꯨꯟꯁꯤ ꯁꯦꯝꯕꯤꯒꯅꯤꯨ ꯗꯕꯁꯤꯟꯗꯅ ꯗꯕꯗꯨꯕ
ꯑꯁ ꯒꯥꯔꯤ ꯊꯧꯕ ꯇꯝꯔꯁꯦ ꯑꯩꯈꯣꯏꯁꯨ
ꯑꯗꯨꯅꯦ ꯑꯦ ꯒꯥꯔꯤ ꯊꯧꯕꯁꯦ ꯌꯥꯝꯅ ꯇꯝꯅꯤꯡꯉꯦ ꯑꯗꯨ ꯑꯩꯗꯤ ꯌꯥꯝ ꯀꯤꯌꯦ
ꯑꯩꯗꯤꯅꯦ ꯒꯥꯔꯤ ꯃꯆꯥꯁꯨ ꯊꯧꯕ ꯍꯩꯇꯦ
ꯒꯥꯔꯤ ꯑꯅꯤꯁꯨ ꯊꯕ ꯍꯩꯇꯦ ꯃꯆꯥꯁꯨ ꯍꯩꯇꯦ ꯀꯗꯥꯏꯗꯒꯤ ꯑꯩꯗꯒꯤ
ꯑꯗꯨꯅꯦ ꯃꯆꯥꯗꯣ ꯍꯥꯟꯅ ꯇꯝꯈꯤꯁꯤꯦꯔꯥ
ꯍꯣꯏ ꯑꯗꯨ ꯇꯝꯕꯁꯦ ꯃꯣꯏꯅ ꯂꯣꯏꯅꯃꯛ ꯍꯥꯏꯌꯦꯕꯀꯣ ꯒꯥꯔꯤ ꯃꯆꯥꯗꯗꯤ ꯑꯆꯕꯅꯦꯍꯦ ꯌꯥꯝꯅ ꯅꯨꯡꯉꯥꯏꯕꯅꯦ ꯒꯥꯔꯤ ꯃꯆꯥ ꯍꯩꯗ꯭ꯔꯁꯨ ꯑꯆꯥꯎꯕ ꯑꯗꯨꯝ ꯍꯩꯕ ꯃꯤ ꯌꯥꯝꯅ ꯂꯩꯌꯦ ꯍꯥꯏꯅ ꯍꯥꯏꯕ
ꯂꯩꯕꯅꯦ ꯂꯩꯕꯅꯦ ꯑꯩꯁꯨ ꯎꯝ ꯅꯨꯃꯤꯠ ꯀꯌꯥꯒꯤ ꯍꯞꯇꯥ ꯑꯃꯃꯨꯛꯇꯤ ꯆꯠꯂꯝꯕꯅꯦꯕ ꯒꯥꯔꯤ ꯊꯧꯕ ꯇꯝꯕ ꯆꯠꯂꯝꯕꯅꯦ ꯑꯆꯕ ꯄꯩꯁꯥ ꯄꯤꯔꯤꯅꯦ ꯋꯥꯈꯜ ꯈꯜꯂꯒ ꯀꯩꯒꯤꯅꯣ ꯄꯤꯔꯤꯗꯣꯏ ꯋꯥꯈꯜ ꯈꯜꯂꯤ ꯍꯥꯏ ꯍꯧꯖꯤꯛ ꯂꯤꯁꯤꯡ ꯃꯉꯥꯅꯦ
ꯍꯥ ꯌꯥꯝꯃꯜꯂꯦ
ꯌꯥꯝꯗ꯭ꯔꯥ
ꯌꯥꯃꯦ
ꯇꯝꯔꯝꯕꯅꯦ ꯒꯥꯔꯤ ꯊꯧꯕ ꯇꯝꯔꯝꯕꯅꯦ.
ꯑꯗꯨ ꯅꯨꯡꯉꯥꯏꯕꯗꯤ ꯅꯨꯡꯉꯥꯏꯕ꯭ꯔꯣ ꯏꯕꯦꯝꯃꯥ
ꯍꯣ ꯅꯨꯡꯉꯥꯏꯌꯦ ꯌꯥꯝ ꯅꯨꯡꯉꯥꯏꯌꯦ ꯑꯄꯤꯛꯄꯗꯤ ꯀꯤꯖꯔꯅꯤ
ꯑꯗꯨꯅꯦ ꯑꯗꯨ ꯃꯤ ꯃꯤꯗ ꯄꯣꯜꯂꯦ ꯍꯥꯏꯌꯦꯀꯣ ꯑꯗꯨꯗꯤ ꯍꯥꯏꯗꯤ
ꯎꯝ
ꯅꯪꯅ ꯌꯥꯝꯅ ꯍꯩꯔꯁꯨ ꯌꯥꯝꯅ ꯍꯩꯒꯦ ꯍꯥꯏꯅ ꯆꯠꯂꯗꯤꯀꯣ ꯂꯣꯏꯅꯃꯛꯁꯦ ꯒꯥꯔꯤ ꯊꯕ ꯅꯠꯇꯦ ꯂꯣꯏꯅꯃꯛꯁꯦ ꯑꯩꯅ ꯇꯧꯕ ꯌꯥꯗꯦ ꯌꯥꯕ ꯌꯥꯗꯦ ꯍꯥꯏꯔ ꯑꯗꯨꯝ ꯍꯩꯔꯛꯄꯅꯤꯅ
ꯑꯗꯨꯝ ꯍꯥꯏꯔꯛꯄꯅꯦ ꯍꯣꯏ ꯂꯣꯏꯅ ꯑꯩꯅꯦ ꯒꯥꯔꯤ ꯃꯆꯥꯁꯨ ꯃꯆꯥꯗꯣ
ꯎꯝ
ꯃꯆꯥꯁꯨ ꯇꯝꯔꯝꯃꯦꯕ ꯑꯗꯨꯁꯨ ꯐꯩ ꯍꯩꯕ ꯅꯥꯏꯗ ꯒꯥꯔꯤ ꯃꯆꯥꯗꯨꯗꯤ
ꯅꯪꯁꯤꯁꯨ ꯅꯪ ꯁꯤꯁꯨ ꯂꯣꯏꯅꯃꯛ ꯇꯝꯕ ꯃꯤꯅꯤꯅꯦ
ꯃꯥꯅꯦ ꯃꯥꯅꯦ ꯑꯩꯗꯤ ꯌꯥꯝ ꯄꯥꯝꯃꯦ ꯄꯨꯟꯁꯤꯁꯦ ꯂꯣꯏꯅꯃꯛ ꯇꯧꯗꯣꯏꯅꯦ ꯍꯥꯏꯕꯒꯤ ꯋꯥꯈꯜ ꯑꯃꯗ ꯂꯩꯕꯅꯦ ꯑꯩꯗꯤ
ꯌꯥꯝ ꯐꯩꯌꯦ ꯑꯗꯨꯗꯤ
ꯅꯪꯗꯤ ꯂꯩꯇ꯭ꯔꯣ
ꯂꯩꯌꯦꯗ ꯍꯥꯏꯗꯤ ꯑꯩꯗꯤꯀꯣ ꯑꯗꯨꯕꯨ ꯑꯩꯗꯤ ꯂꯩꯌꯦ ꯑꯗꯨꯕꯨ ꯑꯩꯗꯤ ꯗꯤ ꯑꯩꯅ ꯉꯝꯒꯗꯧꯕ ꯂꯣꯏꯅꯃꯛꯀꯣ ꯑꯗꯨꯝ ꯇꯥꯎꯅꯤꯡꯉꯦ ꯑꯩ ꯒꯤ ꯃꯤꯒꯤ ꯃꯇꯦꯡꯁꯨꯥꯡ ꯂꯥꯎꯅꯤꯡꯗꯦꯕ ꯑꯩꯅ ꯑꯗꯨꯝ ꯂꯥꯎꯅꯤꯡꯉꯦꯕꯀꯣ ꯑꯩꯅ ꯑꯦ ꯏꯁꯥꯅ ꯏꯁꯥ ꯑꯗꯨꯝ ꯇꯥꯎꯅꯤꯡꯉꯦꯕ ꯍꯣꯏ ꯌꯥꯗꯕ ꯃꯐꯝꯗꯗ ꯑꯗꯨꯝ ꯃꯤꯒꯤ ꯃꯇꯦꯡꯁꯦ ꯑꯗꯨꯝ ꯅꯤꯌꯦꯕꯀ ꯀꯣꯟꯅꯤꯗꯦ ꯍꯥꯏꯕꯗꯤ ꯅꯠꯇꯦ ꯑꯗꯨꯕꯨ ꯌꯥꯔꯤꯃꯩꯗꯤ ꯏꯁꯥꯅ ꯏꯁꯥꯗ ꯑꯗꯨꯝ ꯇꯥꯎꯅꯤꯡꯕꯗꯣ
ꯎꯝ
ꯑꯗꯨꯅꯦꯗ ꯑꯗꯨꯒ ꯄꯩꯁꯥ ꯌꯥꯝꯅ ꯇꯥꯟꯅꯤꯡꯟꯈ꯭ꯔꯦ ꯏꯕꯦꯝꯃ ꯄꯩꯁꯥ ꯌꯥꯝ ꯄꯥꯏꯕ ꯃꯤ ꯌꯥꯝ ꯑꯣꯏꯅꯤꯡꯈ꯭ꯔꯦ
ꯄꯥꯏꯔꯅꯤ ꯄꯥꯏꯔꯅꯤ ꯅꯣꯡꯃ ꯅꯠꯇ꯭ꯔꯗꯤ ꯅꯣꯡꯃ ꯑꯗꯨꯝ ꯄꯥꯏꯔꯅꯤ ꯍꯧꯖꯤꯛꯇꯤꯅꯦ ꯑꯩꯈꯣꯏ ꯃꯇꯝ ꯅꯠꯇꯦ ꯑꯗꯨꯝ
ꯎꯝ
ꯁꯦꯜ ꯌꯥꯝ ꯄꯥꯏꯔꯁꯦ
ꯅꯪꯒꯤ ꯄꯨꯟꯁꯤꯒꯤ ꯋꯥꯔꯤꯗꯤ ꯑꯉꯥꯡ ꯑꯣꯏꯔꯤꯕ ꯀꯥꯟꯗ ꯀꯃꯥꯏꯅ ꯇꯧꯒꯦ ꯍꯥꯏꯕꯗꯨ
ꯑꯉꯥꯡ ꯑꯣꯏꯔꯤꯉꯩꯗ ꯑꯉꯥꯡ ꯑꯣꯏꯔꯤꯉꯩꯗ ꯑꯃ ꯋꯥꯔꯤ ꯂꯩꯕꯅꯦ ꯑꯩꯁꯦ ꯑꯥ ꯑꯣ ꯑꯣ ꯑꯣ ꯇꯨꯔꯦꯟꯗ ꯏꯔꯣꯏꯕ ꯍꯩꯔꯤꯉꯩꯗꯀꯣ ꯑꯩꯁꯦ ꯇꯨꯔꯦꯟ ꯌꯥꯝ ꯄꯥꯝꯔꯝꯃꯦꯕ ꯑꯩꯈꯣꯏ ꯌꯨꯝꯁꯦ ꯇꯨꯔꯦꯟ ꯃꯅꯥꯛꯇ ꯂꯩꯌꯦꯕ ꯑꯗꯨꯗꯒꯤ ꯏꯔꯣꯏꯕ ꯑꯗꯨꯝ ꯆꯠꯀꯟꯕ ꯅꯨꯡꯊꯤꯟ ꯑꯗꯨꯝ ꯆꯠꯀꯟꯕ ꯑꯩꯁꯦ ꯑꯗꯨꯝ ꯍꯥꯏꯁꯦꯔꯥ ꯑꯉꯥꯡꯗꯒꯤ ꯍꯧꯅ ꯑꯗꯨꯝ ꯉꯧꯑꯦꯕꯀꯣ ꯏꯁꯥꯁꯦ
ꯑꯥ ꯑꯥ
ꯑꯗꯨꯕꯨ ꯂꯥꯏꯔꯤꯛ ꯂꯥꯏꯔꯤꯛ ꯑꯗꯨꯝ ꯇꯝꯃꯒ ꯁꯨꯇꯤꯒꯨꯝꯕ ꯐꯪꯕ ꯀꯥꯟꯁꯤꯗ ꯌꯨꯝꯗ ꯂꯥꯛꯄ ꯀꯥꯟꯁꯤꯗ ꯅꯨꯡꯊꯤꯟꯗ ꯑꯗꯨ ꯃꯇꯝꯗꯗꯤ ꯅꯨꯡꯁꯥꯁꯨꯃꯨꯛ ꯌꯥꯏꯔꯗꯤ ꯑꯩ ꯃꯨꯔꯛꯀꯅꯤ ꯍꯥꯏꯕꯁꯨ ꯈꯪꯗꯕ ꯃꯇꯝ ꯃꯇꯝꯗꯣ ꯎꯝ ꯑꯥ ꯑꯗꯨꯝ ꯑꯗꯨ ꯃꯇꯝꯗ ꯑ ꯅꯨꯡꯊꯤꯟ ꯑꯗꯨꯝ ꯆꯠꯂꯦꯕ ꯇꯨꯔꯦꯟꯗ
ꯑꯉꯥꯡ ꯑꯣꯏꯔꯤꯕ ꯀꯥꯟꯗ ꯅꯊꯟꯇ ꯆꯠꯄ꯭ꯔꯣ ꯅꯪꯗꯤ
ꯑꯗꯨꯝ ꯆꯠꯂꯦ ꯍꯣꯏ ꯀꯩꯝꯇ ꯈꯟꯗꯦ ꯇꯨꯔꯦꯟꯗꯗꯤ ꯃꯤ ꯌꯥꯝ ꯂꯩꯔꯝꯅꯤꯅ ꯀꯤꯗꯦ ꯀꯤꯗꯦ
ꯍꯥꯏꯌꯣ ꯍꯥꯏꯌꯣ
ꯏꯅꯦ ꯅꯣꯡꯃꯗꯤ ꯑꯗꯨꯒ ꯅꯨꯡꯊꯤꯟ ꯑꯗꯨꯝ ꯆꯠꯄ ꯄꯨꯡꯒꯥꯁꯦ ꯃꯔꯤ ꯃꯉꯥ ꯇꯥꯏ ꯍꯥꯏꯕꯁꯨ ꯈꯪꯍꯧꯗ ꯑꯗꯨꯝ ꯏꯔꯨꯔꯒ ꯂꯩꯕ ꯑꯗꯨꯗꯗꯤꯅꯦ ꯁꯨꯇꯤ ꯂꯣꯏꯔꯒ ꯍꯟꯕ ꯀꯥꯟꯗꯗꯤ
ꯍꯥ
ꯃꯊꯔ꯭ꯥꯛ ꯃꯨꯅ ꯏꯃꯨ ꯃꯔꯒ
ꯀꯩꯅꯣ ꯃꯉꯛ ꯀꯝꯒꯅꯤꯌꯦ ꯅꯪꯗꯤ ꯌꯥꯝ ꯉꯧꯔꯒ
ꯍꯣꯏ ꯈꯨꯗꯛꯇ ꯃꯨꯔꯛꯄꯒꯤꯅꯦ ꯃꯤꯅ ꯂꯣꯏꯅꯃꯛ ꯑꯩꯕꯨ ꯅꯣꯛꯊꯤꯕꯅꯦ
ꯑꯗꯨꯅꯤ ꯑꯩꯈꯣꯏ ꯂꯥꯏꯠ ꯉꯧꯕ ꯑꯩꯈꯣꯏꯁꯦ ꯌꯥꯝꯅ ꯅꯣꯛꯅꯤꯡꯕꯅꯤ ꯑꯗꯨꯃꯥꯏꯅ ꯇꯧꯕꯅꯤ
ꯑ ꯁꯨꯃꯥꯏꯅ ꯑꯩꯒꯤ ꯋꯥꯔꯤꯗꯨ ꯁꯨꯃꯥꯏꯅ ꯌꯥꯝ ꯂꯩꯕꯅꯦ
ꯀꯣ ꯂꯣꯏꯅꯃꯛꯁꯦ ꯍꯧꯖꯤꯛꯇꯤ ꯅꯤꯡꯁꯤꯡꯉꯒ ꯅꯨꯡꯁꯤ
ꯋꯥꯔꯤ ꯑꯃ ꯂꯤꯕꯤꯌꯨꯔ ꯑꯃꯨꯛꯀ
ꯂꯤꯕꯤꯌꯣ ꯑꯣꯟ
ꯑ ꯑꯩꯁꯦ ꯑꯉꯥꯡ ꯑꯣꯏꯔꯤꯉꯩꯗꯅꯦ ꯑꯃꯨꯛꯀ ꯑꯉꯥꯡ ꯍꯥꯏꯁꯦꯔ ꯁꯤꯃ ꯁꯤ ꯃꯇꯝꯗꯗꯤ ꯈꯤꯇꯪꯗꯤ ꯆꯥꯎꯔꯦꯕ
ꯑꯥ ꯑꯥ ꯑꯥ ꯌꯥꯝ ꯑꯉꯥꯡ ꯅꯠꯇ꯭ꯔꯦꯕꯀꯣ
ꯑꯉꯥꯡꯗꯤ ꯑꯣꯏꯗ꯭ꯔꯦ ꯍꯧꯖꯤꯀ ꯃꯇꯝꯁꯤꯗꯗꯤ ꯆꯠꯄꯅꯦꯕ ꯑꯩꯒꯤ ꯏꯔꯨꯞ ꯅꯨꯄꯤ ꯑꯃ ꯏꯋꯥꯡ ꯋꯥꯡꯕꯤ ꯑꯃ ꯂꯩꯌꯦꯕ
ꯑꯥ
ꯑꯩꯁꯤꯗꯤ ꯑꯩꯗꯤ ꯌꯥꯝ ꯅꯦꯝꯃꯦꯕꯀꯣ ꯃꯤꯁꯨꯨ ꯄꯤꯛꯑꯦꯕ ꯑꯩꯗꯤ
ꯑꯥ ꯑꯥ
ꯅꯣꯏꯕꯨꯗꯤ ꯌꯥꯝ ꯅꯣꯏꯌꯦꯕ ꯑꯩꯁꯦ ꯑꯗꯣ ꯃꯥꯗꯤ ꯋꯥꯡ ꯆꯥꯎꯔꯒ ꯁꯣꯜꯂꯒ ꯀꯪꯉꯒ ꯑꯗꯨꯃꯥꯏꯅ ꯑꯣꯏꯌꯦꯕ
ꯑꯣ ꯅꯪꯒꯤ ꯏꯔꯨꯞꯁꯦ
ꯍꯣꯏ ꯑꯩꯒꯤ ꯏꯔꯨꯞꯁꯦ ꯁꯨꯃꯥꯏꯅ ꯑꯣꯏꯌꯦꯕ ꯑꯗꯣ ꯅꯣꯡꯃꯁꯦ ꯑꯩꯈꯣꯏꯁꯦ ꯑꯥ ꯀꯩꯅꯣ ꯆꯠꯄꯅꯦ ꯃꯄꯥꯟ ꯊꯣꯛꯄꯅꯦꯕ ꯑꯗꯨ ꯃꯥꯗꯤ ꯋꯥꯡꯃꯟꯕꯒꯤ ꯈꯣꯡꯊꯥꯡꯁꯦ ꯆꯥꯎꯅ ꯆꯥꯎꯅ ꯂꯧꯔꯒꯅꯦ ꯑꯩꯒꯤ ꯍꯦꯟꯅ ꯑꯩꯒꯤ ꯍꯦꯟꯅ ꯑꯥ ꯃꯥꯅ ꯑꯗꯨꯝ ꯃꯥꯅ ꯑꯩꯒꯤ ꯍꯦꯟꯅ ꯑꯅꯤꯔꯛ ꯑꯩꯅ ꯑꯃꯔꯛ ꯊꯥꯡꯕꯗ ꯃꯥꯅ ꯈꯣꯡꯊꯥꯡꯁꯦ ꯑꯅꯤꯔꯛꯒꯨꯝꯅ ꯊꯥꯡꯉꯦꯕ ꯑꯗꯨꯃꯥꯏꯅ ꯆꯠꯄ ꯍꯣꯏ ꯑꯗꯨꯒꯤ ꯃꯥꯅ ꯀꯔꯤ ꯍꯥꯏꯔꯛꯄ꯭ꯔꯥ ꯍꯥꯏꯔꯗꯤ ꯑꯩꯒꯤ ꯏꯃꯥꯟꯅꯕꯤ ꯕꯤ ꯅꯪ ꯍꯌꯦꯡꯗꯒꯤꯅꯦ ꯄꯨꯡ ꯇꯔꯥꯗ ꯊꯣꯛꯁꯦ ꯍꯥꯏꯔꯗꯤ ꯉꯟꯇꯥ ꯄꯨꯡ ꯇꯔꯦꯠꯇꯅꯦ ꯆꯠꯄꯁꯦ ꯍꯧꯔꯣ ꯑꯩ ꯄꯨꯡ ꯇꯔꯥꯗ ꯑꯗꯨꯝ ꯂꯥꯛꯀꯦ ꯑꯩꯈꯣꯏ ꯑꯅꯤ ꯆꯞ ꯃꯥꯟꯅꯅ ꯃꯐꯝꯗꯣ ꯌꯥꯎꯔꯅꯤ ꯍꯥꯏꯌꯦꯕ ꯅꯣꯛꯅꯤꯡ
ꯑ ꯑꯣ ꯅꯣꯛꯅꯤꯡꯉꯦ ꯃꯥꯅ ꯋꯥꯡꯔꯒ ꯃꯥꯅ ꯈꯣꯡꯊꯥꯡꯁꯦ ꯌꯥꯝ ꯌꯥꯝ ꯂꯥꯎꯈ꯭ꯔꯕꯀꯣ ꯅ ꯅꯪꯅꯗꯤ ꯄꯤꯛꯈ꯭ꯔꯕꯒꯤ ꯌꯥꯝꯅ ꯄꯤꯛꯈ꯭ꯔꯕ ꯑꯩꯁꯨ ꯑꯗꯨꯃꯥꯏꯅ ꯇꯧꯕꯅꯦ ꯑꯩꯁꯨ ꯌꯥꯝ ꯄꯤꯛꯄꯅꯦꯕꯀꯣ
ꯑꯥ ꯑꯗꯩ ꯊꯨꯗꯤ ꯊꯨꯕꯅꯦ ꯑꯩꯁꯦ ꯊꯨꯗꯤ ꯌꯥꯝ ꯊꯨꯑꯦ
ꯍꯣꯏ ꯑꯩꯗꯤ ꯊꯨꯔꯁꯨ ꯌꯥꯝ ꯋꯥꯒꯟꯕ ꯑꯗꯨꯒꯤ ꯑꯩꯁꯨ ꯑꯁ ꯀꯥꯏꯗꯦꯗ ꯀꯗꯥꯏꯗꯒꯤ ꯄꯤꯈ꯭ꯔꯁꯨ ꯀꯥꯏꯗꯦ ꯈꯣꯠꯇꯦ ꯍꯥꯏꯅ ꯑꯩꯗꯤ ꯌꯥꯝ ꯇꯞꯅ ꯇꯞꯅ ꯆꯠꯂꯦꯗ ꯑꯩꯗꯤ ꯌꯥꯝ ꯇꯞꯅ ꯆꯠꯄꯁꯦ ꯌꯥꯝ ꯍꯩꯅꯕ ꯑꯣꯏꯈ꯭ꯔꯦ ꯀꯩꯒꯤꯅꯣ ꯈꯪꯗꯦ
ꯅꯪꯗꯤ ꯄꯦꯠꯄꯁꯨ ꯌꯥꯝ ꯄꯦꯠꯂꯦ ꯑꯩꯗꯤ ꯏꯀꯪ ꯀꯪꯅꯦ ꯇꯤꯡ ꯇꯤꯡ ꯂꯥꯎꯕꯅꯦ ꯑꯩꯗꯤ
ꯑꯗꯨꯅ ꯐꯠꯇ꯭ꯔꯣ ꯑꯗꯨꯅ ꯅꯨꯡꯉꯥꯏꯇ꯭ꯔꯣ
ꯅꯪꯁꯨ ꯇꯤꯡ ꯇꯤꯡ ꯂꯥꯎꯔꯣ
ꯂꯥꯎꯔꯛꯀꯦ ꯑꯗꯣ ꯑꯩꯈꯣꯏꯁꯦ ꯃꯇꯝꯁꯦ ꯌꯥꯗ꯭ꯔꯦ ꯑꯩꯉꯣꯟꯗꯁꯨ ꯍꯥꯏꯕꯅꯤ ꯑꯗꯨꯃꯥꯏꯅ ꯌꯦꯟ ꯑꯄꯤꯛ ꯑꯄꯦꯠꯄ ꯈꯣꯏꯗ ꯃꯥꯜꯂꯦ ꯍꯥꯏꯕꯅꯤ ꯑꯩꯒꯤ ꯏꯆꯦꯈꯣꯏꯅ
ꯑꯣ ꯃꯥꯂꯦ
ꯍꯥꯏꯗꯤ ꯆꯤꯡꯒꯤ ꯌꯦꯟ ꯆꯤꯡꯒꯤ ꯌꯦꯟ
ꯇꯝꯒꯌꯦꯟ
ꯌꯦꯟ ꯍꯥꯏꯅ ꯂꯩꯑꯦꯅ ꯑꯗꯨꯒꯤ ꯑꯩꯒꯤ ꯐ꯭ꯔꯦꯟ ꯑꯝ ꯑꯩꯒꯤ ꯏꯔꯨꯞ ꯑꯃꯗ ꯑꯣ ꯃꯥꯗꯤ ꯆꯤꯡꯒꯤ ꯌꯦꯟ ꯃꯥꯜꯂꯦ ꯅꯪꯗꯤ ꯗꯝꯒꯤ ꯌꯦꯟ ꯃꯥꯜꯂꯦ ꯌꯥꯝ ꯄꯤꯛꯀꯦ ꯑꯃꯅ ꯌꯥꯝꯅ ꯄꯦꯠꯂꯦ ꯑꯃꯅ ꯌꯥꯝꯅ ꯀꯜꯂꯦ ꯍꯥꯏꯅ ꯑꯗꯨꯃꯥꯏꯅ ꯍꯥꯏꯅꯕꯅꯤ
ꯑꯣ ꯃꯥꯟꯁꯨ ꯌꯥꯝ ꯃꯥꯜꯂꯦ ꯃꯣꯏꯅ ꯍꯥꯏꯔꯛꯄꯗꯣ ꯐꯖꯅ ꯌꯦꯡꯊꯔꯒ ꯍꯥꯏꯕꯤꯕ ꯃꯥꯜꯂꯦ
ꯍꯣꯏ ꯑꯩꯒꯤ ꯏꯆꯦ ꯑꯩꯈꯣꯏꯅꯅꯦꯕꯀꯣ ꯑꯩꯈꯣꯏ ꯂꯩꯀꯥꯏꯗ ꯂꯩꯃꯤꯟꯅꯔꯝꯕ ꯏꯆꯦ ꯑꯩꯈꯣꯏꯅꯅꯤꯗ
ꯎꯝ ꯅꯪꯒꯤ ꯋꯥꯔꯤꯁꯦ ꯌꯥꯝ ꯅꯨꯡꯉꯥꯏꯌꯦ
ꯅꯪꯗꯤ ꯄꯨꯡ ꯀꯌꯥꯗ ꯇꯨꯝꯗꯣꯏꯅꯣ
ꯑꯩ ꯉꯁꯤꯁꯦ ꯌꯦꯡꯅꯤꯡꯉꯥꯏ ꯈꯔ ꯂꯩꯌꯦ ꯑꯗꯨ ꯌꯦꯡꯔꯅꯤꯌꯦ ꯑꯗꯨꯒ ꯎꯝ ꯄꯨꯡ ꯑꯃ ꯄꯨꯡ ꯄꯨꯡ ꯑꯃ ꯑꯅꯤ ꯋꯥꯏꯗ ꯇꯨꯝꯗꯧ ꯃꯥꯜꯂꯦ
ꯊꯕꯛ ꯂꯩꯕꯁꯨ ꯅꯠꯇꯕꯗꯨꯕꯨ
ꯑꯗꯨꯅꯦ ꯑꯗꯨꯅꯦ ꯌꯦꯡꯔꯗꯣꯏꯅꯦ ꯌꯦ